ꯍꯜꯂꯣ
ꯎꯝ ꯇꯥꯕ꯭ꯔꯣ ꯇꯥꯏ ꯇꯥꯏ ꯁꯦꯡꯕ꯭ꯔꯣ ꯑꯩꯒꯤ ꯁꯦꯡꯉꯦ ꯁꯦꯡꯉꯦ ꯑꯩꯒꯤꯗꯤ
ꯌꯥꯏ ꯌꯥꯏ ꯑꯗꯨꯝ ꯌꯥꯏ ꯁꯥꯏ ꯏꯕꯥꯅꯤ ꯀꯔꯤ ꯋꯥꯔꯤ ꯁꯥꯔꯝꯕ꯭ꯔꯣ
ꯑꯗꯨ ꯑꯩ ꯑꯩꯅ ꯍꯥꯏꯕꯗꯨ ꯍꯣꯏ ꯐꯠꯇꯦ ꯍꯥꯏꯕꯗꯨ ꯏꯃꯥ ꯋꯥꯈꯜ ꯋꯥꯔꯥ ꯀꯣꯜ ꯇꯧꯔꯦ ꯀꯣꯜ ꯇꯧꯔꯛꯂꯒ ꯑꯗꯣꯔꯣꯝꯗꯤ ꯀ꯭ꯔꯤꯁꯨ ꯇꯧꯗ꯭ꯔꯣꯅ ꯍꯪꯂꯛꯑꯦ ꯀ꯭ꯔꯤꯁꯨ ꯇꯧꯗꯦꯗ
ꯎꯝ ꯕ꯭ꯔꯝꯄꯨꯇ꯭ꯔꯥꯁꯨ ꯏꯁꯤꯡ ꯈꯔ ꯋꯥꯡꯕ ꯍꯧꯔꯕꯅꯤ ꯅꯍꯥꯟ ꯃꯌꯥꯏꯗ ꯕꯤꯆꯀꯨꯝꯕ ꯎꯕꯗꯨ ꯎꯗ꯭ꯔꯦ
ꯎꯝ ꯅꯣꯡ ꯐꯖꯅ ꯇꯥꯏꯕ ꯁꯣꯝꯁꯨ ꯑꯩꯈꯣꯏ ꯌꯦꯡꯂꯦꯗꯤꯀꯣ
ꯅꯣꯡ ꯇꯥꯕ ꯃꯇꯝꯗꯤ ꯐꯖꯟ ꯇꯥꯏ ꯍꯣꯏ
ꯍꯣꯏ ꯑꯩꯈꯣꯏ ꯑꯩꯈꯣꯏꯔꯣꯝ ꯍꯦꯡꯅ ꯑꯩꯈꯣꯏꯔꯣꯝꯁꯨ ꯑꯗꯨꯝ ꯇꯥꯗꯤ ꯇꯥꯏꯕꯨ ꯑꯁ ꯁꯣꯝꯅ ꯍꯦꯂꯦꯗ ꯑꯃꯨꯛꯀꯥ ꯎꯝ ꯈꯪꯗ꯭ꯔꯦ ꯑꯩꯁꯤ ꯁꯝꯃꯔ ꯚꯦꯀꯦꯁꯟ ꯂꯣꯏꯕ ꯀꯥ ꯁ꯭ꯀꯨꯜ ꯑꯦꯛꯖꯥꯝ ꯂꯣꯏꯕꯩꯩ ꯀꯥ ꯑꯣꯖꯥꯁꯤꯡꯗꯤ ꯂꯣꯏꯅ ꯌꯨꯝ ꯍꯟꯅꯈ꯭ꯔꯅꯤ ꯍꯥꯏꯌꯦ ꯑꯩꯗꯤ ꯌꯨꯝꯁꯨ ꯍꯟꯕ ꯌꯥꯔꯣꯏ
ꯎꯝ ꯑꯗꯨꯕꯨ ꯑꯣ ꯍꯣꯁꯇꯦꯜꯒꯨꯝꯕꯗꯤ ꯀꯃꯥꯏꯟ ꯇꯧꯒꯅꯤ
ꯍꯣꯁꯇꯦꯜ ꯑꯉꯥꯡꯁꯤꯡꯁꯨ ꯂꯣꯏꯅ ꯍꯟꯈ꯭ꯔꯅꯤ ꯊꯥꯔꯇꯤ ꯗꯦꯖꯅꯤꯅ ꯑꯗꯨ ꯗꯦꯠ ꯇꯨꯗ ꯂꯥꯛꯀꯗꯧꯕ
ꯑꯠꯁꯥ
ꯖꯨꯂꯥꯏꯒꯤꯗꯤ ꯍꯣꯜ ꯃꯟ ꯍꯣꯂꯤꯗꯦ ꯑꯣꯏꯔꯦꯕ
ꯎꯝ ꯌꯨꯝ ꯍꯟꯕꯁꯨ ꯅꯪ
ꯌꯨꯝ ꯍꯟꯕꯩꯗꯤ ꯎꯄꯥꯏ ꯂꯩꯇ꯭ꯔꯦ ꯑꯗꯨ ꯈꯪꯗꯦ ꯁꯤꯂꯣꯡ ꯍꯟꯅꯤꯉꯥꯏ ꯀꯟꯅ ꯄ꯭ꯂꯥꯟ ꯇꯧꯔꯤꯕꯅꯦ
ꯎꯝ ꯁꯤꯗꯁꯨ ꯑꯩꯈꯣꯏ ꯅꯨꯄꯤꯁꯨ ꯑꯃꯨꯛꯀꯥ ꯂꯩꯌꯦ ꯔꯨꯝꯁꯨ ꯄꯤꯛꯄ
ꯑꯁ ꯑꯗꯨꯕꯨ ꯑꯁꯤꯗꯗꯤ ꯂꯩꯅꯤꯡꯗꯦꯗ ꯚꯥꯏ ꯁꯥꯃꯥꯜꯂꯦ
ꯀꯩꯅꯣ ꯇꯧꯒꯦ ꯍꯥꯏꯔꯗꯤ ꯁꯝꯃꯔꯗꯗꯤ ꯁꯤꯂꯣꯡꯅꯕꯨ ꯕꯦꯁꯅꯦꯠꯇ ꯌꯨꯝ ꯈꯨꯟꯗ ꯅꯠꯇ꯭ꯔꯗꯤ ꯁꯤꯂꯣꯡꯗ
ꯎꯝ
ꯑꯗꯣ ꯅꯪ ꯁꯤꯂꯣꯡꯗ ꯃꯤ ꯂꯩꯇ꯭ꯔꯗꯤ ꯈꯪꯗꯦ ꯑꯗꯨꯗ
ꯑꯗꯨ
ꯎꯄꯥꯏ ꯂꯩꯇ꯭ꯔ ꯀꯩꯅꯝꯃ ꯇꯧꯔꯗꯤ ꯅꯪ ꯑꯗꯨꯗꯁꯨ ꯂꯩꯕꯗꯤ ꯃꯣꯏ ꯀꯔꯤꯁꯨ ꯊꯤꯡꯉꯣꯏꯗꯅ ꯅꯪ ꯅꯁꯥꯅ
ꯃꯊꯪ ꯃꯊꯪ ꯅꯪ ꯄꯥꯏꯔꯕꯅꯤꯅ ꯑꯦ ꯀꯝꯄꯥꯎꯟ ꯆꯥꯎꯕꯁꯤꯗ ꯚꯥꯏ ꯏꯊꯟꯗ ꯀꯔꯤ ꯇꯧꯔꯥ ꯂꯩꯅꯤ
ꯑꯁ
ꯅꯪꯒꯤꯁꯤꯗꯤ ꯑ ꯀꯩꯅꯣꯗꯤ ꯌꯥꯎꯒ꯭ꯔꯅꯦ ꯕꯨꯠꯀꯤꯗ꯫
ꯑꯁ ꯈꯜꯂꯨꯅꯦ ꯅꯪꯁꯨ ꯁꯨꯛ ꯆꯥꯎꯕ ꯀꯣꯝꯄꯥꯎꯟꯗ ꯏꯊꯟꯗ ꯀꯔꯤ ꯇꯧꯔ ꯂꯩꯌꯣ ꯍꯥꯏꯕꯔꯣ꯫ ꯃꯤꯁꯨ ꯂꯩꯇꯦ꯫ ꯅꯨꯄꯤ ꯃꯔꯛꯇꯨꯗ ꯂꯩꯔꯣꯗꯅ ꯎꯝ꯫
ꯅꯨꯄꯤꯗꯨꯅ ꯀꯤꯌꯦꯗꯅ ꯅꯨꯄꯥ ꯁꯥꯔꯒ ꯊꯣꯛꯑꯒ ꯂꯥꯛꯑꯣ ꯂꯩꯔꯨꯗꯅ
ꯂꯩꯌꯨꯗꯅ꯫ ꯑꯗꯨ ꯀꯔꯤ ꯑ ꯑꯁꯣꯝꯒꯤ ꯂꯩꯕ ꯅꯨꯄꯤꯁꯤꯡꯁꯤꯁꯨ ꯑꯃꯨꯛꯀ ꯂꯣꯏꯅ ꯒꯥꯔꯣꯅꯦ ꯂꯨꯕ ꯃꯥꯁꯤꯅ꯫
ꯃꯌꯨꯝꯗ ꯃꯌꯨꯝꯗ ꯑꯣꯏꯅ ꯂꯥꯛꯑꯣ ꯍꯥꯏꯔꯛꯀꯅꯤꯅꯦ꯫
ꯑꯦꯁ ꯇꯧꯅꯨ ꯇꯧꯅꯨ꯫
ꯑꯗꯨ ꯃꯣꯏ ꯁꯨ ꯑꯌꯥꯝꯕ ꯕꯣꯔꯗꯔ ꯑꯣꯏꯈ꯭ꯔꯅꯤꯅ
ꯕꯣꯗꯔ ꯑꯣꯏꯈ꯭ꯔꯕꯅꯤꯅ ꯀꯩꯅꯣ ꯇꯧꯔꯦꯕ ꯃꯦꯒꯥꯂꯌꯥ ꯃꯤꯅ ꯌꯥꯝꯃꯦ꯫ ꯒꯥꯔꯣ ꯉꯥꯛꯇ ꯑꯣꯏꯔꯦ ꯑꯩꯈꯣꯏ ꯃꯐꯝꯗꯤ꯫
ꯍꯣꯏꯕ
ꯍꯣꯏ ꯍꯣꯏ ꯍꯣꯏ ꯎꯝ
ꯑꯩꯩꯁꯨ꯫
ꯑꯩꯖꯨ ꯁꯤꯀꯤꯝ ꯑꯃ ꯀꯣꯏꯅꯤꯡꯉꯦ ꯑꯗꯨꯒ
ꯑ꯫ ꯑ ꯇꯋꯥꯡ ꯗꯤꯁꯇ꯭ꯔꯤꯛꯇ ꯀꯣꯏꯅꯤꯡꯉꯦ ꯑꯔꯨꯅꯥꯆꯜꯒꯤ꯫ ꯂꯝ ꯐꯖꯥ ꯐꯖꯥꯕ ꯂꯣꯏꯅ ꯀꯣꯏꯅꯤꯡꯉꯤꯗ꯫
ꯀꯣꯏꯅꯤꯡꯉꯤꯗ꯫ ꯑꯗꯨ ꯁꯤꯀꯤꯝ ꯗꯥꯔꯖꯤꯂꯤꯡ ꯑꯗꯨꯒꯨꯝꯕꯗꯤ ꯆꯠꯄ ꯌꯥꯏ ꯑꯁꯣ ꯆꯥꯟꯖꯦꯁ ꯋꯥꯡꯈ꯭ꯔꯦꯕ ꯑꯁꯣꯝꯗ ꯑꯩꯈꯣꯏ ꯑꯣꯖꯥ ꯂꯩꯃꯤꯟꯅꯈ꯭ꯔꯝꯅꯤꯅꯀꯣ꯫ ꯎꯝ ꯃꯣꯏ ꯈꯨꯟꯗꯒꯤ ꯃꯣꯏ ꯑꯗꯨꯝ ꯚꯦꯂꯦꯖꯇꯒꯤ ꯆꯠꯄꯗꯨ ꯇꯨ ꯊ꯭ꯔꯤ ꯑꯋꯔꯁ ꯉꯛꯇꯅꯦ ꯌꯥꯏꯌꯦ꯫
ꯀꯥꯏꯗꯒꯤ꯫
ꯀꯥꯏꯗꯒꯤ꯫ ꯑ ꯋꯦꯁ ꯕꯦꯡꯒꯜꯗꯒꯤ ꯍꯧꯖꯤꯛ ꯗꯥꯔꯖꯤꯂꯤꯡ ꯀꯩꯅꯣ ꯆꯠꯄꯗꯣ ꯁꯤꯀꯤꯝ ꯆꯠꯄꯗ꯫ ꯑꯠꯆ ꯑꯠꯆ ꯎꯝ ꯑꯗꯨ ꯇꯨ ꯊ꯭ꯔꯤ ꯑꯋꯥꯔꯁ ꯉꯛꯇꯅꯦ ꯑꯗꯨꯒ
ꯔꯦꯅꯤ ꯔꯦꯅꯤ ꯍꯧꯖꯤꯛ ꯅꯣ ꯅꯣꯡ ꯇꯥꯕ ꯃꯇꯝꯗꯨꯗꯤ ꯗꯥꯔꯖꯤꯂꯤꯡꯒꯤ ꯁꯤꯀꯤꯝ ꯆꯠ ꯗꯣ ꯂꯝꯕꯤ ꯌꯥꯗꯕꯅꯤ ꯍꯥꯏꯕꯅꯦ꯫
ꯍꯥꯏꯕꯅꯦ꯫ ꯍꯣꯏ ꯃꯥꯅ ꯍꯥꯏꯕꯗꯨ ꯑꯣꯛꯇꯣꯕꯔ ꯅꯣꯕꯦꯝꯕꯔ ꯑꯗꯨꯋꯥꯏꯗ ꯕꯦꯁꯅꯦ ꯍꯥꯏꯕꯅꯦ꯫
ꯎꯝ ꯎꯝ
ꯎꯟ ꯇꯥꯕ ꯃꯇꯝꯗ ꯑꯣꯏꯔꯝꯅꯤ ꯃꯅꯥ ꯍꯥꯏꯗꯣ꯫ ꯎꯝ ꯑꯗꯣ ꯑꯃꯨꯛꯀ ꯑꯗꯨꯝ ꯃꯇꯝꯗꯨ ꯁꯨꯇꯤ ꯂꯩꯇꯦꯗꯣ ꯑꯩꯗꯤ꯫
ꯎꯝ꯫
ꯍꯣꯏꯅꯦ ꯍꯣꯏꯅꯦ ꯍꯟꯗꯛꯁꯦ ꯊꯕꯛ ꯇꯧꯕꯅꯤꯅꯀꯣ ꯃꯤ ꯃꯥꯆꯥꯗꯤ
ꯍꯣꯏ ꯊꯕꯛ ꯇꯧꯕꯅꯤꯅ
ꯁꯦꯂꯥꯔꯤꯁꯨꯅꯦ
ꯇꯧꯒꯅꯤ ꯍꯥꯏꯌꯦ
ꯈꯣꯏꯅ ꯊꯕꯛ ꯇꯧꯗ꯭ꯔꯒ ꯏꯃꯥ ꯏꯄꯥ ꯈꯣꯏꯒꯤ ꯄꯩꯁꯥ ꯆꯥꯔꯒ ꯑꯗꯨꯝ ꯂꯩꯔꯦꯗꯅ ꯑꯁ ꯍꯟꯗꯛꯇꯤ ꯑꯩꯁꯨ ꯊꯕꯛ ꯐꯪꯗꯗꯤ ꯌꯥꯔꯣꯏ
ꯗꯤ ꯌꯥꯔꯣꯏ ꯎꯝ ꯑꯩꯁꯨ ꯍꯟꯗꯛꯀꯤ ꯀꯩꯅꯣ ꯇꯧꯔꯒ ꯑꯉꯥꯡꯁꯤꯡ ꯇꯛ ꯁꯤꯗ ꯕꯦꯁꯤꯛ ꯅꯣꯂꯦꯖ ꯈꯔ ꯐꯪꯉꯦ ꯑꯌꯥꯝ ꯑꯃꯨꯛꯀ ꯑꯗꯨ ꯑꯦꯛꯖꯥꯝ ꯑꯃꯨꯛꯀ ꯇ꯭ꯔꯥꯏ ꯇꯧꯔꯒꯦ
ꯌꯥꯏ ꯌꯥꯏ
ꯂꯣꯏꯅ ꯂꯩꯔꯦꯗ ꯚꯥꯏ ꯕꯦꯁꯤꯛ ꯂꯣꯏꯅ
ꯂꯩ ꯂꯩ ꯚꯥꯏ ꯑꯦꯁ ꯕꯤ ꯑꯥꯏ ꯕꯦꯡꯒꯤ ꯑꯦꯛꯖꯥꯝ ꯊꯥꯔꯣꯏꯗ꯭ꯔꯣ
ꯕꯦꯡꯀ ꯍꯣꯏ ꯕꯦꯡꯀ ꯑꯩꯗꯤ ꯀꯩꯅꯣꯒꯤ ꯄ꯭ꯂꯥꯟꯐꯥꯎ ꯇꯥꯎꯕ ꯍꯧꯔꯕꯝꯅꯦ ꯑꯦꯝ ꯄꯤ ꯑꯦꯁ ꯁꯤꯒꯨꯝꯕꯁꯨ ꯊꯥꯕ ꯌꯥꯒꯦꯔꯅ ꯃꯣꯏꯒꯤ ꯁꯤꯂꯦꯕꯁ ꯆꯦꯞꯇꯔ ꯃꯇꯨꯡ
ꯌꯥꯏꯅꯦ ꯌꯥꯏꯅꯦ ꯅꯪꯅ ꯑꯗꯨꯃꯥꯏꯅ ꯈꯜꯂꯗꯤ ꯊꯥꯔꯣꯗꯅ
ꯑꯗꯨ ꯃꯣꯏꯒꯤꯗꯣ ꯑꯦꯟ ꯁꯤ ꯑꯥꯔ ꯇꯤ ꯕꯦꯁꯅꯤꯅꯀꯣ ꯀꯣꯏꯁꯟꯗꯨ
ꯎꯝ
ꯑꯗꯨ ꯉꯁꯥꯏ ꯑꯇꯣꯞꯄ ꯇꯣꯄꯤꯛꯁꯤꯡ ꯑꯃꯨꯛ ꯄꯥꯔꯗꯤ ꯌꯥꯔꯛꯀꯅꯤ ꯉꯁꯥꯏꯒꯤ ꯀꯔꯤ ꯑ ꯀꯝꯄꯤꯇꯤꯇꯤꯞ ꯑꯦꯛꯖꯥꯝꯒꯤ ꯀꯣꯏꯁꯟ ꯌꯥꯝ ꯌꯥꯎꯋꯦꯕ ꯃꯣꯏꯒꯤꯁꯦ
ꯑꯥ
ꯑꯗꯨꯒꯤ ꯌꯥꯝ ꯑꯦꯗꯚꯥꯟꯇꯦꯖ ꯂꯩꯔꯦꯕ
ꯍꯣꯏ ꯍꯣꯏ ꯍꯣꯏ ꯑꯦꯄ꯭ꯂꯥꯏ ꯇꯧꯈ꯭ꯔꯕ ꯁꯤ ꯖꯤ ꯑꯦꯜ ꯁꯤ ꯖꯤ ꯑꯦꯜꯒ ꯑꯦꯁ ꯕꯤ ꯑꯥꯏ ꯄꯤ ꯌꯣꯒꯤ
ꯑꯩ ꯍꯟꯗꯛꯀꯤꯗꯤ ꯑꯩ ꯇꯧꯔꯔꯣꯏ ꯚꯥꯏ ꯍꯟꯗꯛꯀꯤꯗꯤ ꯑꯩ ꯑꯁꯣꯝ ꯁ꯭ꯀꯨꯜꯗꯁꯨ ꯑꯍꯥꯟꯕ ꯆꯪꯕꯅꯤꯅ
ꯇꯧꯑꯣꯗ ꯚꯥꯏ ꯅꯪ ꯑꯗꯨꯝ ꯃꯇꯝ ꯂꯩꯕꯀꯥꯟꯗ
ꯑꯗꯨ ꯑ ꯀꯔꯤ ꯍꯟꯗꯛꯁꯤ ꯐꯖꯅ ꯐꯣꯀꯁ ꯄꯤꯔꯒ ꯅꯦꯛꯁ ꯏꯌꯥꯔꯗꯦ ꯑꯃꯔꯛ ꯇꯤꯆꯤꯡ ꯀꯩꯅꯣ ꯏꯁꯀꯤꯜꯁꯨ ꯂꯣꯏꯅ ꯂꯥꯛꯈ꯭ꯔ ꯃꯇꯨꯡꯗꯗꯤ ꯑꯗꯨꯝ ꯑꯩꯒꯤ ꯇꯥꯏꯝꯗꯣ ꯃꯦꯅꯦꯖ ꯇꯧꯕ ꯍꯧꯕ ꯌꯥꯔꯦꯅ
ꯎꯝ ꯑꯗꯨꯕꯨ ꯑꯩ ꯍꯥꯏꯕꯗꯤꯀꯣ ꯅꯪ
ꯅꯪ ꯍꯟꯗꯛꯇꯨ ꯅꯪ ꯑꯗꯨꯝ ꯐꯥꯎꯅꯦ ꯅꯠꯇ ꯑꯗꯨꯝ ꯍꯥꯎꯅꯤꯗ ꯍꯥꯏꯕꯗ ꯎꯝ
ꯍꯥꯏꯕꯗꯤ ꯅꯪ ꯍꯟꯗꯛ ꯊꯥꯔꯗꯤ ꯅꯦꯛꯁ ꯊꯥꯕꯗ ꯍꯦꯟꯅ ꯅꯪ ꯂꯥꯏꯗ꯭ꯔꯁꯨ ꯅꯪꯒꯤ ꯋꯥꯈꯜꯗ ꯅꯨꯡꯉꯥꯏꯒꯅꯦꯕ
ꯍꯣꯏ ꯍꯣꯏ
ꯇꯧꯑꯣ ꯚꯥꯏ ꯑꯩꯈꯣꯏ ꯇꯔꯥꯕꯦꯜꯈꯣꯏꯒꯤꯗꯤ
ꯀꯩꯅꯣꯃ ꯐꯤ ꯑꯃ ꯑꯦꯛꯖꯥꯝ ꯐꯤ ꯑꯃ ꯄꯥꯏꯗꯕꯅꯤꯅꯦ ꯍꯥꯏꯗ ꯂꯧꯗꯕꯅꯤꯅ
ꯑꯩꯈꯣꯏ ꯁꯦꯟꯇꯔꯗꯤ ꯑꯗꯨꯕꯨ ꯀꯩꯅꯣ ꯊꯝꯕ ꯇꯥꯔꯦꯅꯦ ꯒꯧꯍꯥꯇꯤ ꯊꯝꯕ ꯇꯥꯔꯦꯅꯦ
ꯑꯗꯨ ꯒꯨꯍꯥꯇꯤ ꯅꯪꯅꯕꯨ ꯍꯦꯟꯅ ꯅꯛꯑꯦꯅꯦ ꯑꯦꯛꯖꯥꯝ ꯁꯦꯟꯇꯔꯗꯣ
ꯑꯣ ꯀꯗꯥꯏꯗ ꯑꯣꯏꯕ꯭ꯔꯣ ꯑ ꯀꯩꯅꯣꯗꯨꯔꯣ ꯑꯣ
ꯑꯥ ꯃꯣꯏ ꯇꯤ ꯁꯤ ꯑꯦꯁ ꯇꯤ ꯁꯤ ꯑꯦꯁ ꯑꯦꯛꯖꯥꯝ ꯁꯦꯟꯇꯔ ꯑꯃ ꯇꯥꯕ ꯖꯒꯥ ꯅꯠꯇ꯭ꯔꯒ ꯑꯇꯣꯞꯄ
ꯇꯣꯛꯄ ꯈꯔ ꯑꯗꯨꯝ ꯑꯗꯨꯋꯥꯏꯗ ꯇꯥꯕꯅꯤꯗ
ꯑꯗꯨ ꯀꯥꯕꯅꯤ ꯇꯤꯆꯤꯡ ꯂꯥꯏꯟ ꯆꯠꯈ꯭ꯔꯕꯅꯤꯅ ꯕꯤ ꯑꯦꯗꯁꯨ ꯇꯧꯁꯤꯔꯥ ꯈꯜꯂꯤꯝꯅꯦ ꯑꯃꯨꯛꯀꯥ ꯋꯥꯈꯜꯁꯦ
ꯇꯧꯋꯣꯗꯅ ꯅꯪ ꯃꯇꯝ ꯁꯪꯒꯗ꯭ꯔꯣ
ꯑꯩ ꯀ꯭ꯔꯤ ꯑꯗꯨꯝ ꯀꯣꯔꯣꯁꯄꯣꯟꯗꯦꯟ ꯃꯑꯣꯡꯗꯀꯣ ꯐꯥꯏꯟ ꯊꯤꯔꯁꯨ ꯊꯤꯅ ꯑꯗꯨ ꯅꯍꯥꯟ ꯁꯤꯂꯣꯡ ꯂꯥꯛꯇ꯭ꯔꯤꯉꯩꯗꯨ ꯑꯩꯒꯤ ꯕꯤ ꯑꯦꯗ ꯐꯪꯈ꯭ꯔꯕꯅꯦ ꯕꯤ ꯑꯦꯗꯁꯨ ꯐꯪꯕꯅꯦ ꯑꯩꯗꯣ
ꯎꯝ
ꯑꯥ ꯃꯥꯎꯟ ꯑꯦꯕꯔꯦꯁꯇꯥ ꯕꯤ ꯑꯦꯗ ꯐꯪꯉꯦ ꯐꯪꯉꯒ ꯀꯩꯅꯣ ꯔꯤꯖꯜ ꯃꯣꯏ ꯃꯦꯔꯤꯠ ꯂꯤꯁ ꯊꯣꯛꯏꯅꯀꯣ ꯔꯤꯖꯜꯠ ꯊꯣꯛꯄꯗꯣ
ꯎꯝ
ꯑꯗꯨꯁꯨ ꯋꯤꯗꯥꯎꯠ ꯑꯦꯅꯤ ꯄꯦꯃꯦꯟ ꯑꯗꯨꯝ ꯐꯪꯈ꯭ꯔꯕꯅꯦꯕ
ꯎꯝ
ꯑꯗꯨ ꯑꯗꯨ ꯇꯥꯎꯔꯝꯗꯧꯅꯦꯗ ꯁꯣꯏꯔꯦ ꯗꯥ ꯑꯩ ꯕꯤ ꯑꯦ ꯃ꯭ꯌꯨꯖꯤꯛ ꯆꯠꯄꯗꯣ ꯌꯥꯝ ꯁꯣꯏꯔꯦ
ꯎꯝ ꯌꯥꯏꯌꯦ ꯌꯥꯏ ꯅꯪꯅ ꯍꯧꯖꯤꯛ ꯇꯧꯕ ꯉꯝꯃꯤꯔꯗꯤ ꯑꯗꯨꯝ ꯇꯧꯑꯣ ꯕꯤ ꯑꯦꯠꯀꯤꯗꯤ ꯊꯦꯡꯉꯁꯨ
ꯑꯗꯨ ꯁ꯭ꯀꯨꯜꯒꯤ ꯁꯥꯏꯠꯇꯁꯨ ꯍꯧꯖꯤꯛ ꯃꯣꯏ ꯀꯔꯤꯒꯨꯝꯕ ꯑꯁꯥꯝ ꯕꯣꯔꯠꯇ ꯑꯗꯨꯝ ꯃꯤꯡ ꯆꯟꯈ꯭ꯔꯗꯤ ꯗꯤꯂꯦꯠ ꯗꯤꯂꯦꯠ ꯐꯥꯎꯗꯤ ꯇꯧꯋꯣ ꯇꯧꯅꯤꯡꯉꯥꯏ ꯇꯧꯁꯦꯅ ꯍꯥꯏꯔꯤꯕ
ꯗꯤꯂꯦꯠ ꯍꯥꯏꯕꯗꯤ
ꯀ꯭ꯂꯥꯁ ꯇꯨꯌꯦꯜꯞꯀꯤ ꯂꯦꯚꯦꯜꯗ ꯗꯤꯂꯦꯠ ꯑꯥ ꯗꯤꯂꯤꯠ ꯗꯤꯂꯤꯠ ꯗꯤꯂꯦꯠ ꯍꯥꯏꯕ꯭ꯔꯣ ꯀ꯭ꯔꯤꯔꯣ ꯑꯃ ꯍꯥꯏꯕꯒꯨꯝ ꯇꯧꯋꯤꯅ
ꯎꯝ ꯅꯤꯂꯤꯠ ꯑꯥ
ꯗꯤꯂꯦꯠ ꯍꯥꯏꯕ ꯍꯣꯏ ꯗꯤꯂꯦꯠ
ꯗꯥꯏꯗ꯭ꯔꯣ
ꯗꯥꯏꯠꯇꯨꯅ ꯑꯃꯨꯛꯀꯥ ꯑꯉꯥꯡꯈꯣꯏꯒꯤꯔꯣ
ꯗꯥꯏꯠꯇꯨꯁꯨ ꯑꯉꯥꯡ ꯍꯣꯏꯅꯤꯗ ꯗꯤꯁꯇ꯭ꯔꯤꯛ ꯂꯦꯚꯦꯜꯒꯤ ꯇꯤꯆꯔ ꯏꯖꯨ ꯇꯤꯆꯤꯡ ꯏꯖꯨꯀꯦꯁꯟꯒꯤ ꯃꯇꯥꯡꯗꯩ ꯃꯇꯥꯡꯗꯅꯦ ꯗꯥꯏꯠ ꯀꯥꯎꯒꯅꯤ
ꯗꯤꯂꯤꯠꯇꯨꯅ ꯇꯨꯌꯦꯜꯐ ꯃꯈꯥꯅꯦ ꯍꯥꯏꯕꯒꯨꯝ ꯇꯧꯋꯤꯕ
ꯎꯝ
ꯈꯪꯗ꯭ꯔꯦ ꯑꯣ ꯑꯗꯨ ꯃꯣꯏ ꯀꯃꯥꯏꯟ ꯇꯧꯒꯦꯔꯗꯤ ꯈꯪꯗꯦ ꯑꯗꯨ ꯃꯤꯡ ꯆꯟꯈ꯭ꯔꯗꯤ ꯗꯤꯂꯤꯠꯇꯨ ꯁꯤ ꯀꯣꯔꯣꯁꯄꯣꯟꯗꯦꯟꯗꯣ ꯁꯤ ꯑꯣꯏꯗ ꯇꯧꯁꯦꯅ ꯍꯥꯏꯔꯤꯕ ꯑꯣꯈꯥꯏ ꯄꯔꯤꯟꯁꯤꯄꯜꯗꯁꯨꯀꯣ
ꯎꯝ
ꯌꯨ ꯑꯥꯔ ꯗꯥ ꯕꯦꯁ ꯇꯤꯆꯔ ꯍꯥꯏ ꯍꯥꯢꯔꯛꯑꯦꯍꯦ ꯚꯥꯏ ꯑꯩꯈꯣꯏ
ꯎꯝ
ꯍꯥ
ꯍꯥ ꯑꯦ ꯀꯩꯅꯣꯗꯣ ꯄ꯭ꯔꯤꯟꯁꯤꯄꯥꯜꯗꯣ ꯈ꯭ꯋꯥꯏꯗ ꯐꯕ ꯑꯣꯖꯥꯗꯤ ꯅꯪꯅꯦꯅ ꯍꯥꯏꯔꯤꯕ
ꯑꯗꯨꯗꯤ ꯐꯔꯦꯗꯅ ꯅꯪꯅ ꯑꯩ ꯊꯕꯛ ꯑꯇꯣꯞꯄ ꯂꯩꯔꯦ ꯍꯥꯏꯔꯗꯤ ꯅ ꯃꯥ ꯁꯣꯏꯔꯩꯀꯩ ꯁꯥꯎꯔꯛꯀꯅꯤꯅꯦ
ꯎꯝ ꯑꯦꯗꯚꯥꯟꯇꯦꯖꯇꯣ
ꯃꯥꯅꯦ
ꯑꯩꯁꯦ ꯊꯣꯛꯈ꯭ꯔꯥꯁꯤꯔꯕ
ꯇꯧꯔꯤꯌꯦ ꯊꯕꯛ ꯑꯇꯣꯞꯄ ꯂꯥꯛꯑꯒ ꯀꯃꯥꯏ ꯇꯧꯒꯦꯔꯅ
ꯅꯪꯒꯤ ꯃꯈꯣꯟꯗꯣ ꯁꯦꯡꯗꯦ ꯍꯧꯖꯤꯛꯇꯣ ꯉꯥꯍꯥꯛ
ꯑꯩꯅ ꯀꯩꯅꯣ ꯑꯣꯟꯈꯤꯕꯩꯅꯦ
ꯎꯝ
ꯃꯥꯕꯨ ꯀꯩꯅꯣ
ꯊꯕꯛ ꯑꯇꯣꯞꯄ ꯑꯃ ꯇꯧꯔꯤꯁꯤꯔꯅ ꯈꯜꯂꯥ ꯂꯩꯌꯦ ꯅꯪꯕꯨ ꯑꯗꯨꯝ ꯑꯦꯗꯚꯥꯟꯁꯇ ꯍꯥꯏꯕꯅꯤ ꯅꯦꯛꯁ ꯇꯥꯏꯝ ꯗꯥꯏꯔꯦꯛ ꯗꯥꯢꯔꯦꯛ ꯍꯥꯏꯅꯤꯡꯗꯕꯒꯤ ꯍꯥꯏꯔꯝ ꯃꯥꯔꯣꯢ ꯃꯥ ꯋꯥꯈꯜ ꯑꯃ ꯈꯜꯂꯥꯛꯀꯅꯤ
ꯑꯦ ꯇ꯭ꯋꯦꯟꯇꯤ ꯐꯥꯏꯚ ꯊꯥꯎꯖꯟꯒꯨꯝꯕ ꯄꯤꯒꯦ ꯀꯥꯏꯅ ꯇꯧꯔꯛꯇꯅ ꯍꯣꯢ
ꯑꯁ ꯑꯗꯨ ꯑꯣꯏꯁꯨ ꯌꯥꯔ ꯔꯣꯢꯗꯧ ꯃꯥꯜꯂꯤꯅ
ꯃꯑꯣꯡꯗꯣ ꯍꯥ ꯃꯥꯏ ꯃꯑꯣꯡꯗꯣ ꯍꯥ
ꯎꯝ
ꯑꯗꯨ ꯑꯌꯥꯝꯕ ꯃꯥ ꯊꯕꯛ ꯆꯠꯈ꯭ꯔꯗꯤ ꯀꯩꯅꯣ ꯑꯦꯗꯃꯤꯅꯤꯁꯇ꯭ꯔꯦꯁꯟꯒꯤꯗꯤ ꯑꯩꯅ ꯂꯣꯏꯅ ꯌꯦꯡꯁꯤꯜꯂꯦꯕ ꯑꯃꯨꯛꯀ ꯁꯤꯒꯤꯗ ꯑꯗꯨꯒꯤ ꯑꯦꯗꯚꯥꯟꯇꯦꯖꯁ ꯍꯦꯟꯅ ꯐꯪꯅꯤꯡꯉꯤꯅꯦꯕ ꯑꯗꯨꯕꯨ ꯈꯥꯔꯗꯤ ꯁꯇ꯭ꯔꯤꯛ ꯑꯣꯏꯌꯦꯅꯦ ꯚꯥꯏ
ꯍꯥ
ꯁꯇ꯭ꯔꯤꯛꯇꯤ ꯑꯣꯏꯕ ꯇꯤꯆꯤꯡ ꯃꯥꯇꯥꯡ ꯃꯇꯥꯡꯗꯀꯣ
ꯎꯝ
ꯇꯥꯏꯝꯂꯤ ꯀꯔꯤ ꯍꯥꯢꯁꯤꯔ ꯃꯇꯝ ꯆꯥꯅ ꯃꯤꯕꯨꯗꯨ ꯈꯨꯝꯕꯤꯕ ꯈꯣꯠꯄꯤꯕ ꯄꯤꯕꯤꯕꯗꯣ ꯑꯗꯨ ꯇꯧꯔꯗꯤ ꯌꯥꯏꯗ ꯀꯥꯏꯗꯦꯗ
ꯍꯣꯏꯗ ꯍꯣꯏꯗ
ꯊꯕꯛꯄꯨꯗꯤ ꯃꯤ ꯃꯈꯩ ꯄꯥꯝꯅꯕꯅꯤꯅ ꯅꯨꯡꯉꯥꯏꯕꯗꯨ ꯈꯛꯇ ꯍꯣꯠꯅꯔꯒ ꯂꯣꯏꯔꯦ ꯅꯠꯇ꯭ꯔꯣ
ꯑꯗꯨ ꯂꯨꯔꯤꯁꯤꯅ ꯃꯆꯥꯅꯨꯄꯤ ꯂꯩꯌꯦꯅꯦ ꯃꯆꯥꯅꯨꯄꯤ ꯃꯆꯥꯅꯨꯄꯥꯁꯨ ꯁꯨꯔꯤꯕꯀꯣ
ꯀꯥꯏꯗ
ꯑꯁꯤꯗ ꯑꯗꯨꯝ ꯃꯣꯏ ꯁ꯭ꯀꯨꯜꯗ
ꯃꯆꯥꯅꯨꯄꯤ ꯃꯆꯥꯅꯨꯄꯥꯁꯨ